ꯑꯥ
ꯍꯜꯂꯣ ꯇꯥꯕ꯭ꯔꯣ ꯍꯥꯎ ꯀꯨ ꯅꯪ ꯈꯪꯒꯥꯎ ꯏꯔꯨꯖꯔꯒ ꯑꯥ ꯊꯝꯃꯝꯕ꯭ꯔꯥ ꯁꯤꯅ ꯑꯩꯒꯤ ꯑꯦ ꯀꯥꯎꯟ ꯑꯇꯧꯞꯄꯗꯨꯒꯤ ꯃꯆꯥ ꯃꯌꯥꯝ ꯑꯃ ꯅꯧꯅ ꯍꯥꯞꯐꯜꯂꯛꯀꯦ ꯍꯜꯂꯣ ꯕ꯭ꯔꯗꯔ ꯇꯥꯕ꯭ꯔꯣ
ꯇꯥꯏ
ꯀꯩ ꯇꯩꯅꯣ ꯄꯣꯔꯇꯨꯒꯜꯅ ꯅꯩꯒ꯭ꯔꯦ ꯃꯤ ꯑꯣꯞꯁꯥꯏꯠ ꯇꯥꯗꯦꯅ ꯍꯥꯏꯅꯔꯤꯅꯤꯀꯣ ꯐꯦ ꯀꯩꯅꯣ ꯇꯧꯋꯦ ꯄꯩꯁꯥ ꯅꯝꯃꯦꯅ ꯉꯁꯥꯏꯗꯩ ꯁꯤꯃ ꯏꯟꯇꯔꯅꯦꯁꯅꯦꯜ ꯅꯤꯎꯖ ꯇꯅꯤ ꯍꯨꯖꯤꯛ ꯉꯥꯡꯅꯔꯤ ꯃꯌꯥꯝꯁꯦ ꯄꯣꯔꯇꯨꯒꯜꯅ ꯊꯣꯏꯔꯤꯗꯣ ꯑꯣꯞꯁꯥꯏꯠ ꯇꯥꯗꯦꯅ ꯀ꯭ꯔꯣꯁꯤꯌꯥꯅ ꯆꯟꯕ ꯒꯣꯜ ꯑꯣꯐ ꯇꯥꯗꯦ ꯍꯥꯏꯕꯅꯦ ꯃꯤ ꯍꯥꯏꯗꯤ ꯃꯤꯗ ꯈꯦꯠꯇꯦ ꯍꯥꯏꯕꯅꯦꯕ ꯀ꯭ꯔꯣꯁꯤꯌꯥꯒꯤ ꯃꯤꯗ ꯈꯦꯠꯇꯕꯤꯗ ꯄꯣꯔꯇꯨꯒꯜꯒꯤ ꯃꯤꯗ ꯍꯦꯠ ꯇꯧꯔꯒ ꯄꯥꯏꯊꯣꯔꯛꯄꯅꯦꯅ ꯉꯁꯥꯏꯗꯩ ꯉꯥꯡꯅꯔꯤ ꯃꯤ ꯏꯕꯨꯡꯉꯣ ꯄꯩꯁꯥ ꯅꯝꯃꯦꯅ ꯍꯦꯛꯇ ꯑꯦ ꯑꯥꯏꯖꯤ ꯐꯦꯁꯕꯨꯛꯁꯤꯗ ꯉꯥꯡꯕꯗ ꯉꯥꯡꯕꯗ ꯕꯇꯜꯋꯣ ꯀꯩꯋꯣ ꯂꯪꯖꯜꯂꯛꯄ ꯃꯌꯥꯝꯖꯤ ꯐꯤꯜꯖꯤꯗ ꯀ꯭ꯔꯣꯁꯤꯌꯥꯅ ꯍꯦꯟꯅ ꯊꯤꯅ ꯊꯤꯅ ꯊꯤꯅ ꯉꯥꯡꯍꯧꯕꯅꯤꯍꯦ ꯏꯕꯣ ꯑꯗꯨꯒ ꯃꯦꯟ ꯑꯣꯐ ꯎꯝ ꯑꯥꯎ ꯑꯗꯨ ꯊꯣꯛꯀꯅꯣ ꯃꯥꯏꯀꯤ ꯃꯦꯟ ꯑꯣꯐ ꯃꯦꯁꯇꯣ ꯔꯣꯅꯥꯜꯗꯣꯗ ꯑꯃꯨꯛ ꯄꯤꯁꯟꯕ ꯋꯥꯅꯤ ꯑꯗꯨꯒꯤ ꯃꯌꯥꯝꯅ ꯏꯃꯥꯏ ꯑꯍꯤ ꯍꯤ ꯗꯥꯏꯔꯦꯛ ꯄꯩꯁꯥ ꯅꯝꯃꯦꯅ ꯇꯧꯅꯍꯧꯕꯅꯤ ꯄꯦꯅꯥꯜꯇꯤꯝ ꯀꯥꯎꯔꯒ ꯑ ꯒꯣꯜ ꯑꯃ ꯆꯜꯂꯦ ꯑꯗꯨꯒ ꯁꯨꯠ ꯑꯃꯅꯤ ꯊꯥꯔꯒ ꯍꯦꯛꯇ ꯌꯥꯕ꯭ꯔꯣ ꯅ ꯇꯧꯅꯍꯧꯕꯅꯤ ꯃꯦꯟ ꯑꯣꯐ ꯃꯦꯁ ꯄꯤꯁꯟꯕꯩ ꯋꯂꯥ ꯔꯣꯅꯥꯟꯗꯣ ꯐꯦꯟꯒꯩ ꯑꯣ ꯃꯣꯏꯗꯤ ꯀꯣꯛ ꯃꯅꯥꯎꯄꯥꯅꯤ ꯑꯩꯗꯤ ꯈꯣꯡꯅꯔꯝꯒꯅꯤ ꯔꯣꯅꯥꯟꯗꯣ ꯐꯦꯕꯅꯕꯨ ꯀꯩꯅꯣ ꯄꯤꯒꯤ ꯔꯣꯅꯥꯟꯗꯣ ꯐꯦꯟ ꯑꯗꯨ ꯔꯤꯆꯥꯠꯁꯨ ꯔꯣꯅꯥꯜꯗꯣꯏ ꯃꯤ ꯑꯣꯏꯒ꯭ꯔꯥꯕꯅꯤ ꯍꯣꯃꯣꯅꯤꯅ ꯃꯥꯕꯨꯗꯤ ꯃꯥ ꯃꯦꯁꯤꯒꯤ ꯑꯣꯏꯔꯝꯗꯥꯏꯅꯦ ꯈꯪꯗꯦꯍꯦ ꯃꯥ ꯃꯦꯁꯤꯒꯤ ꯑꯣꯏꯔꯤꯅꯦꯅ ꯑꯣꯏꯅꯤꯡꯉ ꯑꯣꯏꯕ ꯅꯠꯇꯦ ꯃꯥꯥꯏ ꯌꯥꯅꯤꯡꯗꯕ ꯈꯨꯑꯣꯏ ꯑꯃ ꯌꯥꯎꯔꯤꯌꯦ ꯋꯥꯖꯦ ꯔꯣꯅꯥꯜꯗꯣꯒꯤ ꯃꯤꯆꯪꯂꯣꯝꯗ ꯈꯤꯇꯪ ꯉꯥꯡꯕꯩ ꯃꯑꯣꯡ ꯑꯃ ꯇꯧꯋꯦꯕ ꯃꯥꯗꯤ
ꯀꯅꯥꯅꯣꯃꯤ
ꯅꯪꯅꯤ ꯀꯩꯅꯣ
ꯑꯣ ꯍꯣ
ꯑꯩꯗ ꯊꯤꯒꯉ ꯌꯥꯔꯦ ꯕꯥꯔꯅꯨꯅ ꯅꯅꯥ ꯍꯨꯄꯥꯡ ꯊꯥꯅꯤ ꯔꯥꯟꯗ ꯃꯤ ꯍꯣꯃꯛꯇ ꯁꯦ ꯌꯦꯔꯗꯣ ꯐ ꯦꯔꯗꯣ ꯍꯥꯏ ꯦꯔꯗꯣ
ꯃꯤꯔꯣꯅꯥꯗꯧ ꯐꯦ ꯑꯣꯜꯂꯤꯅꯦ ꯃꯤ
ꯖꯣꯅꯥꯟꯗꯣꯒꯤ ꯍꯥꯏꯔꯣ ꯑꯣꯀꯦ ꯑꯣꯀꯦ ꯖꯣꯟꯅꯗꯒꯤ ꯑꯣꯏꯗꯤ ꯐꯥꯏ ꯖꯣꯅꯥꯥꯟꯗꯣ ꯒꯤ ꯐꯅꯑꯣꯏꯗꯤ ꯌꯥꯏ ꯎꯝ ꯈꯣꯏꯖꯔꯁꯨ ꯏ ꯈꯨꯨꯔ ꯎꯝ ꯍꯌꯦꯡ ꯇꯥꯛꯁꯤꯗ ꯂꯣꯏ ꯌꯥꯎꯔꯁꯤꯅꯤ ꯊꯨꯝꯃꯥꯏ ꯀꯥꯏ ꯀꯥꯏꯗ ꯃꯥꯗꯅꯤ ꯀꯄꯨ ꯗ ꯏꯁꯨꯍꯦ ꯤꯟ ꯆꯂ ꯑꯣꯔ ꯇꯥ ꯇꯔꯃꯀꯤ
ꯇ
ꯅꯪ ꯑ ꯑꯝꯇ ꯁꯦꯝꯅꯕ ꯇꯧꯁꯤꯅ ꯍꯦꯟꯅꯕ ꯅꯪꯕꯣ ꯇꯕ꯭ꯔꯣ
ꯎꯝ
ꯈꯔ ꯇꯞꯄꯦ ꯑꯝꯇ ꯁꯦꯝꯅꯕ ꯑꯝꯇ ꯇꯧ ꯇꯧꯁꯤꯅꯦ ꯍꯌꯦꯡꯒꯤ ꯁꯂꯥꯏ ꯁꯦꯝꯕ ꯍꯥꯏꯗꯣ
ꯑꯩꯉ ꯊꯔ ꯑ ꯊꯪ
ꯕꫭꯜ ꯌꯦꯡꯉꯨꯖꯤꯔꫭ ꯑꯩ ꯈꯪꯕ꯭ꯔ ꯑꯣ ꯑꯝꯇ ꯌꯥꯅꯉꯥꯏ ꯈꯣꯠꯅꯉꯥꯏ ꯇꯧꯁꯤꯅꯦ ꯑꯥ
ꯌꯥꯖꯥꯔꯅꯤ ꯅꯪꯒꯤ ꯄꯤꯗ꯭ꯔꯁꯦ ꯑꯗꯨ
ꯎꯝ ꯔꯁꯤꯅꯤꯕꯅ
ꯄꯤꯗꯁꯨ ꯑꯗꯨꯝ ꯌꯥꯅꯕ ꯑꯩꯅ ꯁꯤ ꯍꯥꯏꯈ꯭ꯔꯃꯤ
ꯑ ꯊꯤꯉꯥꯡ ꯑꯦꯇꯅꯏꯀꯥꯎꯨ ꯀꯞꯅꯤ ꯍꯌꯦꯡꯁꯦ ꯀ ꯊꯦꯡ ꯆꯠꯁꯦ ꯍꯥꯏꯌꯣ ꯅꯣꯏꯗꯥꯗꯣ
ꯁꯤꯂꯥꯔꯤ ꯄꯨꯄ ꯍꯥꯏꯈ꯭ꯔꯦ꯭ꯔꯦ
ꯑꯀꯒ꯭ꯔꯕꯣ
ꯄꯥꯈ꯭ꯔꯦ ꯑꯣꯏꯗꯕ ꯑꯗꯨꯒ
ꯃꯥꯗꯤ ꯍꯌꯦꯡ ꯑꯥꯇ꯭ꯔꯒ ꯍꯜꯂ ꯐꯖꯅ ꯑ ꯉꯥꯡꯕꯤ ꯑꯗꯨꯗ ꯇꯧꯗꯣꯏ ꯑꯣꯏꯔꯝꯅꯤꯅꯦ ꯃꯃꯥꯡꯁꯨ ꯇꯧꯕꯗꯣ ꯇꯧꯕꯒꯅꯤ ꯇꯧꯕꯅꯤ ꯃꯥꯗꯤ ꯑꯥꯊ꯭ꯔꯒ ꯀꯅꯥꯟꯅ ꯍꯜꯂꯒ ꯃꯃꯥꯡꯁꯦ ꯇꯩꯗꯨꯗ꯭ꯔꯣ ꯑꯦꯛꯇꯣ ꯑꯣꯖꯥꯒꯨꯝꯅꯤ ꯍꯪꯉꯨꯗꯤ ꯍꯪꯗꯦ ꯍꯣꯏꯗꯣꯛꯉꯑꯣ ꯑꯩꯉꯣꯟꯗ ꯄ ꯍꯪꯉꯤ ꯀꯔꯤꯒꯣꯤ ꯍꯩꯕꯗꯨ ꯍꯪꯈꯤꯗꯦ ꯍꯥꯏꯗꯅꯪ ꯀꯔꯤ ꯄ ꯃꯥꯈꯤ
ꯗꯣꯔꯃꯨꯡ
ꯁꯤ ꯂꯣꯏꯔꯦ ꯑꯩ ꯇꯧꯕ ꯍꯪꯉꯛꯀꯦ ꯑꯗꯨꯒ ꯅꯪ ꯑꯃꯨꯛ ꯇꯧꯔꯣ ꯅꯪ ꯁꯤ ꯑꯦꯞꯁꯦ ꯋꯥꯔꯤ ꯁꯥꯟꯅꯔꯤ ꯀꯥꯟꯗ ꯃꯅꯤꯄꯥꯟꯗ ꯄꯊꯣꯛ ꯊꯣꯛꯄꯅ ꯅꯪ ꯖꯤꯔꯣ ꯂꯩꯖꯁꯤꯅꯤ ꯄꯣꯏꯟꯗꯣ
ꯊꯣꯛꯣꯛꯄꯇꯅꯤ ꯁꯥꯏꯠꯇ ꯂꯩꯅ
ꯌꯥꯗꯕꯅꯤꯀꯣ ꯌꯥꯗꯕꯅꯤꯅꯀꯤ ꯅꯣꯏ ꯇꯥꯗ ꯑꯩ ꯐꯣꯟ ꯇꯧꯔꯒꯕꯨꯗꯤ ꯍꯪꯒꯦ ꯀꯃꯥꯏꯅ ꯁꯦꯝꯗꯣꯏꯅꯣ ꯈꯣꯠꯇꯣꯏꯅꯣꯗꯣ ꯊꯤꯛꯅꯅꯕ ꯉꯥꯡꯉꯛꯑꯗꯤ ꯀꯥꯏꯅ ꯇꯧꯅꯤꯅ ꯃꯪꯒꯜꯂꯤꯗꯅ ꯑꯥ ꯇꯗ꯭ꯔꯣ ꯅꯣꯏꯗ ꯑꯩ ꯈꯨꯡꯉꯥꯡ ꯍꯥꯏꯔꯦꯗꯣ ꯃꯤꯅ ꯏꯀꯥꯏꯅꯤ ꯀꯥꯔꯣꯏ ꯈ ꯇꯪ ꯉꯥꯡꯁꯤꯟꯕꯤꯅꯤ ꯃꯥꯏ ꯃꯑꯣꯡꯁꯦ
ꯥꯏ ꯑꯣꯏ ꯂ ꯍꯥꯏꯔ
ꯑꯗꯨꯃꯛ ꯇꯦꯟ ꯃꯦꯟꯗ꯭ꯔꯣ ꯃꯦꯝ ꯆ ꯎꯝ ꯕ꯭ꯔꯗꯔ
ꯎꯝ
ꯗꯨꯃꯀꯤꯤ ꯃꯟꯗ꯭ꯔꯣ
ꯍꯧꯔꯛꯄꯩꯗꯤꯅꯦꯕꯉꯣ ꯑꯗꯨ ꯍꯥꯏꯔꯛꯇꯣꯏꯁꯦꯇꯪ ꯈꯨꯣꯏꯁꯂꯔꯤ ꯍꯦꯗ ꯂ
ꯁꯥꯤ ꯂꯩꯦ ꯍꯣꯏꯗꯖꯤꯕ ꯁꯤꯇꯀꯤꯅꯤ ꯑꯣꯏꯅꯒ ꯃꯒꯥ ꯑꯥꯁꯇꯥ
ꯑꯁꯨꯝꯕꯗꯤ ꯅꯁꯗ ꯍꯥꯏꯖꯔꯤꯕ
ꯍ ꯑꯁꯟꯕꯒꯤꯗꯤ ꯑꯣꯏꯔꯝꯗꯕ ꯀ꯭ꯂꯥꯁꯇꯗꯤ ꯃ ꯐꯣꯛ꯭ꯔ ꯃꯥ ꯁꯤꯒꯂꯣ ꯌꯥꯔꯦ ꯁꯕꯖꯂꯣ ꯃꯥꯀꯤꯈꯤ
ꯎꯗꯔꯥ ꯎꯝ
ꯑꯩ ꯍꯪꯒꯦꯕ ꯍꯧꯖꯤꯛ ꯐꯣꯟ ꯇꯧꯔꯒ ꯍꯪꯕꯕꯨꯗꯤ ꯗꯁꯨꯨꯝꯃꯗꯁꯨꯣ ꯈꯗꯤ ꯂꯥꯏꯔꯤꯛ ꯄꯥꯔꯤꯕ ꯕꯥꯕꯃ ꯍꯧꯖꯤꯛ
ꯑꯥ
ꯉꯍꯥꯟꯈꯩꯁꯨ ꯉꯍꯥꯟꯗꯨ ꯇꯞ ꯇꯪ ꯄꯥꯔ ꯂꯥꯛꯑ ꯑꯣꯟꯅ ꯇꯩꯅ ꯄꯥꯔ ꯂꯥꯛꯑꯦꯅ ꯃꯃ ꯀ ꯉꯪꯉꯥꯏꯒ ꯂꯩ ꯂꯩ ꯅꯠꯇꯅꯦꯉꯣꯟꯗ ꯆꯥꯈꯩ ꯆ ꯃꯥꯚꯦꯜꯗꯗ
ꯎꯝꯝ
ꯃꯁꯤꯁꯤ ꯌꯥ ꯌꯥꯥꯏ ꯅꯒ ꯀꯌꯥꯌꯥ ꯅꯇ ꯁꯨꯁꯤ ꯂꯩ ꯍꯗ ꯑꯗꯨ ꯍꯇ ꯍꯥꯏꯛꯇ ꯑ ꯕ꯭ꯔꯥꯗꯔ
ꯇꯔꯤ ꯌꯥꯏꯅꯃꯤ
ꯀꯗꯥꯥꯏ ꯔꯦꯗꯤꯑꯣ ꯊꯥꯖꯤꯜꯂꯛꯏꯗꯨ ꯅꯪꯒꯤ ꯂꯥꯡꯉꯗꯤ ꯌꯥꯗꯕꯅꯤꯅꯣ
ꯀꯩꯅ ꯑꯦꯛꯁꯄ꯭ꯂꯣꯔꯤꯡ ꯃꯅꯤꯄꯨꯔ ꯑꯩꯁꯨ ꯉꯁꯥꯏꯦ ꯂꯥꯏꯃꯨꯅꯔꯁꯤ ꯀꯩꯅꯣ ꯌꯦꯡꯕ ꯑꯩꯁꯤ ꯀꯣꯜꯁꯤꯃ ꯂꯣꯏꯔꯒ ꯅꯣꯏꯗꯥꯗ ꯐꯣꯟ ꯑꯇ ꯇꯧꯔ ꯍꯪꯒꯦꯀꯣ ꯀꯃꯥꯏꯅ ꯇꯧꯔꯦ ꯁꯦꯝꯕ꯭ꯔꯥ ꯈꯣꯠꯄ꯭ꯔꯥꯅ ꯏ ꯅꯌꯥꯝꯕ ꯅꯕꯥꯟꯅꯤ ꯂꯩꯃꯤꯟꯅꯩꯗꯨꯕꯨ ꯀꯔꯤꯝꯇ ꯍꯪꯅꯗꯦ ꯀ꯭ꯔꯦꯖꯤ ꯌꯥꯔꯣꯏ ꯀ꯭ꯔꯦꯖꯤ ꯁꯣꯟꯗ ꯃꯤ ꯒꯦꯝ ꯑꯃ ꯁꯥꯟꯅꯩ ꯊꯤ ꯉꯥꯡꯕꯤꯔꯛꯀꯅꯤ ꯅꯍ ꯑꯃ ꯑꯩ ꯊꯥꯖꯗꯣꯏꯁꯨ ꯄꯥꯏꯔꯛꯀꯅꯤ ꯏ ꯑꯦꯛꯁꯨ ꯃꯅꯨꯡ ꯆꯪꯒꯤ ꯆꯪꯗꯦꯁꯦ ꯑꯗꯨꯗꯤ ꯅꯪꯅ ꯐꯣꯟ ꯇꯧꯔꯒ ꯆꯠꯂꯣ ꯃꯃꯥ ꯌꯥ
ꯑꯩ ꯃꯅꯨꯡ ꯇꯧꯗ꯭ꯔꯤꯁꯤ ꯃꯅꯨꯡ ꯇꯧꯗ꯭ꯔꯤꯁꯤ ꯅꯪ ꯇꯧꯕ ꯆꯠꯂꯤ
ꯆꯠꯇ ꯆꯠꯇ ꯅꯃꯥꯏ ꯊꯥꯖꯤꯟꯕꯤꯔꯁꯅ ꯈ꯭ꯔꯦꯁꯤ ꯍꯥꯏꯔꯦꯗꯕ ꯑꯆꯝꯕ ꯅꯠꯇꯦ ꯕ ꯏ ꯊꯥꯖꯗꯤꯔꯣꯅ ꯀꯞ ꯄꯟꯒꯅꯤ ꯑ
ꯑꯩꯈꯣꯏ ꯀꯩꯅꯣꯗ ꯨꯔꯁꯨ ꯑꯣꯏꯅ ꯇꯧꯁꯤꯟꯈꯔꯒꯦ
ꯀꯔꯤ ꯑꯣꯏꯈ꯭ꯔꯦꯕ ꯑꯁ ꯑ ꯑꯗꯨ ꯅꯝꯃꯤꯃꯤ ꯔꯁꯇ
ꯑ ꯅꯝꯗꯦ ꯅꯝꯗꯦ ꯑꯩ ꯔꯣꯅꯥꯗꯧ ꯊꯦꯅꯤ ꯅꯨꯡꯁꯤꯗ꯭ꯔꯦ ꯔꯎꯑꯣ ꯅꯣꯏ ꯃꯦꯁꯤꯅ ꯃꯤꯈꯣꯕꯣꯝꯅ ꯑꯦ ꯀꯔꯤꯝ ꯍꯥꯏꯕꯤꯗ꯭ꯔꯤꯅꯦ ꯄꯩꯁꯥꯗꯤ ꯃꯁꯤ ꯉꯝꯕꯅꯤ
ꯎꯝ ꯍꯗ ꯍꯗ ꯅꯃꯦꯃꯦ ꯍ
ꯂꯣꯅꯥꯗ ꯃꯤ ꯀꯥꯟꯅꯩ ꯅꯣꯏ ꯀꯔꯤ ꯀꯔꯤ ꯍꯥꯏꯅꯒꯦ ꯌꯦꯡꯒꯦꯅ ꯅꯣꯏꯗ ꯏꯁꯄꯥꯏ ꯑꯣꯏꯅ ꯂꯩꯕꯅꯤ
ꯑꯥ ꯂꯧꯗꯦ ꯍꯥꯏꯌ ꯑꯗꯨ ꯑꯗꯨ ꯄꯨꯁꯤꯅꯤ
ꯄꯦꯇ ꯄꯦꯔꯇꯤꯟꯗꯕ ꯄꯦꯔꯇꯤꯟꯗꯕꯒꯤ ꯃ ꯆꯥꯎ
ꯀꯤ ꯁꯥꯟꯖꯁꯦ ꯑꯥꯎ ꯂꯩꯥꯏꯕꯤ ꯐꯄꯤ ꯃꯗ ꯑꯨ
ꯍꯣꯏ ꯂꯩꯒꯔ ꯂꯩꯗꯣꯏꯔꯥ ꯐ꯭ꯔꯤꯒꯣꯜ ꯅꯠꯇꯤꯔꯥꯅꯤ ꯗꯤ ꯆꯦꯟꯗ꯭ꯔꯗꯤ ꯈꯜꯂꯣ
ꯞꯣꯅꯤ ꯄ ꯈ ꯆꯟꯕꯗ ꯉꯥꯏꯔꯤꯕꯗꯨꯅ ꯄꯨꯟꯁꯤꯒꯤ ꯋꯥꯔꯜ ꯀꯞꯁꯨ ꯈ꯭ꯋꯥ ꯌꯥꯝꯅ ꯁꯥꯟꯅꯔꯕ ꯄ꯭ꯔꯤꯊꯤꯕꯤꯗ ꯍꯟꯗꯛ ꯍꯤꯁꯇ꯭ꯔꯤꯗ ꯋꯥꯔꯜ ꯀꯞ ꯇꯔꯨꯛꯂꯛ ꯁꯥꯟꯅꯕ ꯄ꯭ꯂꯦꯌꯥꯔ ꯔꯣꯅꯥꯜꯗꯣ ꯑꯗꯨꯒ ꯒꯣꯜ ꯅꯤꯄꯜ ꯀꯞ ꯃꯅꯨꯡꯒꯤ ꯒꯣꯜ ꯅꯤꯄꯥꯜ ꯄꯨꯔꯥ ꯑꯗꯨꯗꯤ ꯑꯉꯥꯡ ꯃꯆꯥ ꯑꯃꯅꯤ ꯊꯥꯗꯣꯛ ꯀꯥꯎꯍꯜꯂꯁꯨ ꯆꯠꯅꯤ
ꯑꯥꯡ ꯃꯁꯥꯂꯥ ꯑꯗꯨꯅ ꯃꯦꯁꯤꯅ ꯄꯦꯔꯗꯤ ꯆꯠꯂ꯭ꯔꯤꯁꯤ ꯈꯜꯂꯨꯗ꯭ꯔꯥ
ꯃꯦꯁꯤꯅ ꯋꯥꯔꯜ ꯀꯞꯇꯣ ꯔꯨꯗꯅ ꯍꯦꯜꯂꯝꯒꯅꯤ ꯃꯁꯤꯡ ꯃꯦꯁꯤꯗꯩ ꯃꯥꯟꯅꯕ꯭ꯔꯥ
ꯑꯦꯟ ꯌꯦꯟ ꯌꯦꯔꯦ ꯂꯣꯏꯔ ꯁꯥꯟꯅꯔꯛꯏꯗꯤ ꯑꯉꯥꯡ ꯃꯃꯤꯡ ꯃꯃꯤꯡꯠ ꯃꯃꯤꯠ ꯀꯥꯞꯂꯛꯄꯗꯒꯤ ꯁꯥꯟꯅꯔ ꯄꯦꯅꯥꯜꯇꯤꯕꯨ ꯀꯥꯍꯩ ꯀ ꯀꯋꯥꯏꯇ ꯗꯔꯤ
ꯄꯅꯥꯇꯤꯀ ꯍꯕ ꯏꯇꯔꯤꯟꯣꯁ
ꯍ ꯍꯩꯕ꯭ꯔꯥ ꯍꯩꯇꯕ꯭ꯔꯥ ꯍꯩꯕ꯭ꯔꯥ ꯍꯩꯇꯕ꯭ꯔꯥꯛ ꯀꯩꯅꯣ ꯐ꯭ꯔꯤꯒꯣꯟꯅꯤꯅꯦ ꯍꯌꯦ
ꯍꯣꯏ ꯑꯗꯨꯗꯒꯤ ꯇ꯭ꯔꯣꯐꯤ ꯁꯅꯥꯅꯤ ꯍꯥꯀꯠꯂꯒ ꯆꯨꯞꯈ꯭ꯔꯦ ꯅꯪꯒꯤ ꯔꯣꯅꯥꯜꯗꯣꯅ ꯑꯃꯨꯛ ꯐꯥꯎ ꯅꯥꯟꯕ ꯐꯪꯗ꯭ꯔꯤ
ꯚꯥꯏꯔꯦꯟ ꯆꯠꯂꯤꯅꯤꯗꯤ ꯀꯩꯅꯣꯝ ꯇꯧꯕꯒ ꯋꯥꯔꯜ ꯀꯞ ꯑꯃꯅ ꯄꯨꯊꯣꯛꯇ꯭ꯔꯦ
ꯑꯁ ꯁ꯭ꯋꯥꯁꯛ ꯑꯃꯒꯤ ꯋꯥ ꯅꯠꯇꯦꯅꯦ ꯚꯂꯦꯟꯗꯣꯔ ꯌꯦꯡꯉꯛꯑꯣꯅꯦ ꯀꯣꯍꯟꯕꯨ ꯌꯦꯡꯉꯛꯑꯣꯅꯦ
ꯑ ꯌꯥꯗꯤ ꯌꯥꯗꯤ ꯑꯗꯨꯔꯤ ꯔꯦꯐ꯭ꯔꯤꯗ ꯄꯩꯁ ꯔꯦꯐ꯭ꯔꯤꯗ ꯄꯩꯁꯥ ꯅꯝꯕ ꯉꯥꯛꯇꯅꯤ
ꯎꯝ ꯅꯝꯕ ꯃꯤꯝꯕꯦꯔ ꯑꯗꯨ ꯏꯔ
ꯅꯃ ꯃꯤꯒꯤ ꯋꯥꯈꯕꯣꯝꯗꯨꯕꯨ ꯁꯪꯒꯥꯏꯈꯩ ꯅꯦꯠꯂꯤꯗꯨꯕꯨ ꯀꯔꯤ ꯍꯥꯏ
ꯑꯁ ꯃꯤ ꯑꯇꯣꯞꯄ ꯃꯤꯅ ꯅꯦꯠꯄꯩ ꯃꯌꯥꯝ ꯄꯨ꯭ꯔꯨꯞ ꯄꯨꯊꯣꯛꯈ꯭ꯔꯕ ꯅꯤ ꯃꯤꯁꯤ ꯈꯛꯇ ꯅꯦꯄ ꯅꯠꯇꯦ ꯑ ꯑꯗꯨ ꯑꯝꯇ ꯆꯠꯈꯤꯗꯦꯅꯣ ꯑꯦꯁ ꯅꯨꯄꯤꯅ ꯊꯥꯒꯠꯍꯧꯋꯤꯅꯦ
ꯊꯥꯒꯠꯇꯦ ꯅꯨꯄꯤꯗꯅ ꯊꯥꯒꯠꯂꯗꯤ ꯌꯥꯕ꯭ꯔꯣ ꯁꯠꯂꯤ ꯑꯗꯨ ꯄ꯭ꯂꯦ ꯑꯗꯨꯗ ꯌꯦꯜꯂꯣ ꯁꯠꯂꯤꯅꯦꯍꯦ ꯑꯅꯤ ꯑ ꯑꯣꯝ
ꯑꯗꯨ ꯄ꯭ꯂꯦꯛꯀꯤꯗꯨ ꯅꯠꯇꯦ ꯑꯇꯣꯞꯄ ꯄ꯭ꯂꯦꯛ ꯃꯌꯥꯝ ꯑꯗꯨꯃꯥꯏꯅ ꯀꯥꯎꯕ ꯃꯌꯥꯝ ꯌꯥꯎꯔꯦ ꯀꯩꯅꯣ ꯃꯤ ꯊꯥꯒꯠꯂꯛꯏ ꯀꯩꯅꯣ ꯑꯗꯨ ꯀꯩꯝꯇ ꯆꯠꯈꯤꯗꯕ ꯃꯌꯥꯝ ꯌꯥꯎꯏꯗꯣꯏꯅꯣ ꯏꯁ ꯑꯉ ꯆꯁꯨ ꯄꯊꯦꯣꯟ ꯇꯧꯁꯦ ꯇꯥꯏꯁꯊ
ꯊꯃ ꯊꯃ